ꯍꯜꯂꯣ
ꯍꯜꯂꯣ ꯑꯣ ꯇꯥꯔꯕꯣ
ꯇꯥꯔꯦ ꯀꯩꯗꯧꯅꯣ
ꯀꯩꯁꯨ ꯇꯧꯗꯦ ꯁꯨꯝ ꯂꯩꯔꯝꯕꯅꯦ ꯅꯣꯏꯅꯤ ꯀꯩꯗꯧꯔꯤꯅꯣ
ꯑꯩꯔꯣ ꯄꯨꯡ ꯀꯌꯥꯗꯩ ꯂꯩꯒꯦꯅꯣ ꯑꯦꯛꯖꯥꯝ
ꯄꯨꯡ ꯑꯍꯨꯝꯗꯒꯤ ꯅꯪꯒꯤꯗꯤ ꯄꯨꯡ ꯀꯌꯥꯗꯩꯅꯣ
ꯑꯩꯁꯨ ꯄꯨꯡ ꯑꯍꯨꯝꯗꯩꯅꯦ ꯆꯞ ꯃꯥꯟꯅꯩ
ꯑꯣ ꯅꯪ ꯀꯅꯥꯒ ꯆꯠꯃꯤꯟꯅꯗꯣꯏꯅꯣ
ꯑꯥ ꯁꯤꯗꯒꯤ ꯏꯃꯥꯟꯕꯤ ꯑꯅꯤꯒ ꯆꯠꯀꯅꯤ ꯅꯪ ꯅꯪ ꯀꯅꯥ ꯆꯠꯇꯣꯏꯕ
ꯑꯩꯗꯤ ꯑꯩꯒꯤ ꯁꯦꯟꯇꯔꯗꯨꯗ ꯏꯃꯥꯟꯅꯕꯤ ꯀꯅꯥꯝꯇ ꯇꯥꯗꯌꯦ ꯑꯗꯨꯒꯤ ꯑꯩꯈꯣꯏ ꯗꯥꯗ ꯇꯧꯔꯒ ꯊꯤꯜꯍꯜꯂꯒꯦ ꯇꯧꯅꯦ ꯏꯃꯥꯟꯅꯕꯤ ꯇꯥꯔꯝꯃꯗꯤ ꯑꯩ ꯎꯝ ꯀꯩꯅꯣꯗ ꯆꯉꯥꯡꯒꯩꯔꯣꯝꯗ ꯇꯥꯏꯌꯦ ꯑꯩꯗꯣ ꯏꯃꯥꯟꯅꯕꯤ ꯇꯥꯔꯝꯃꯗꯤ ꯑꯩꯈꯣꯏ ꯃꯌꯥꯝ ꯇꯧꯔꯒ ꯆꯠꯃꯤꯟꯅꯒꯦ ꯇꯧꯅꯦꯕ ꯑꯗꯣ ꯏꯃꯥꯟꯅꯕꯤꯗꯣ ꯇꯥꯗꯕ
ꯑꯩꯒꯤꯗꯤ ꯃꯣꯏ ꯑꯩꯈꯣꯏꯁꯤ ꯍꯣꯁꯇꯦꯜꯗꯒꯤ ꯑꯩꯈꯣꯏ ꯑꯍꯨꯝ ꯄꯨꯂꯞ ꯇꯝꯃꯤꯟꯅꯕ ꯑꯗꯨꯒ ꯑꯣꯏꯅ ꯆꯠꯂꯅꯤ ꯑꯣꯛꯇꯣ ꯅꯦꯛꯑꯒ ꯆꯠꯁꯤꯔ ꯇꯧꯕꯅꯤ ꯍꯜꯂꯛꯄꯗꯣ ꯊꯦꯡꯕꯅꯤꯅ
ꯑꯗꯣ ꯅꯣꯏ ꯍꯣꯔꯦꯟ ꯊꯦꯡꯅ ꯍꯜꯂꯛꯄꯗꯣ ꯅꯣꯏ ꯍꯣꯁꯇꯦꯜꯗꯣ ꯑꯗꯨꯝ ꯆꯪꯕ ꯌꯥꯒꯗ꯭ꯔꯣ
ꯍꯣꯁꯇꯦꯜꯒꯤ ꯍꯥꯟꯅ ꯋꯥꯔꯗꯦꯟꯗ ꯑꯦꯄ꯭ꯂꯤꯀꯦꯁꯟ ꯍꯥꯟꯅ ꯑꯃ ꯏꯔꯝꯅꯤ ꯍꯥꯏꯌꯦꯕ ꯍꯥꯏꯗꯤ ꯊꯦꯡ ꯆꯪꯉꯛꯄꯗ ꯒꯦꯠ ꯍꯥꯡꯅꯕ
ꯑꯣ
ꯅꯣꯏꯒꯤꯗꯤ ꯑꯗꯨꯝ ꯊꯦꯡ ꯆꯪꯉꯛꯄ ꯌꯥꯗꯣꯏꯔꯣ
ꯑꯩꯈꯣꯏꯒꯤꯗꯤ ꯃꯃꯥꯡꯗꯁꯨ ꯑꯗꯨꯃꯥꯏꯅ ꯑꯦꯄ꯭ꯂꯤꯀꯦꯁꯟꯗꯤ ꯏꯟꯅꯅꯕꯅꯦ ꯑꯗꯣ ꯈꯪꯗꯦ ꯆꯪꯉꯛꯄꯗꯣ ꯍꯥꯏꯅꯔꯒꯗꯤ ꯌꯦꯡꯉꯅꯤ ꯌꯥꯝ ꯊꯦꯡꯈ꯭ꯔꯗꯤ ꯌꯥꯔꯣꯏ ꯈꯣꯠꯂꯣꯏꯗꯤ ꯍꯥꯏꯌꯦꯕ ꯑꯗꯣ ꯄꯨꯡ ꯇꯔꯦꯠ ꯐꯥꯎ ꯃꯅꯨꯡꯗꯗꯤ ꯆꯪꯕꯗꯣ ꯑꯩ ꯌꯥꯅꯤ ꯑꯗꯨꯃꯥꯏꯅꯗꯤ ꯍꯥꯏꯔꯤ ꯑꯗꯣ ꯒ꯭ꯌꯥꯟ ꯇꯥꯗꯦꯅ
ꯑ ꯄꯨꯡ ꯇꯔꯨꯛ ꯇꯔꯣ ꯑꯦꯛꯖꯥꯝ ꯂꯣꯏꯁꯦ
ꯃꯥꯅꯦ ꯄꯨꯡ ꯇꯔꯨꯛꯇꯅꯦ ꯑꯗꯩꯗꯤ ꯑꯦꯛꯖꯥꯝꯗꯣ ꯂꯣꯏꯔꯛꯄ ꯃꯇꯝꯗ ꯊꯣꯛꯂꯛꯄꯗꯁꯨ ꯃꯤꯗꯣ ꯌꯥꯝ ꯆꯤꯟꯕꯅꯤꯅ ꯒꯥꯔꯤꯁꯦ ꯌꯥꯝ ꯆꯤꯜꯂꯅꯤꯗꯅ
ꯎꯝ
ꯑꯗꯨꯅ ꯑꯗꯨꯝ ꯍꯣꯁꯇꯦꯜ ꯌꯧꯔꯛꯄꯗꯗꯤ ꯄꯨꯡꯈꯥꯏꯃꯨꯛ ꯄꯨꯡ ꯑꯃꯃꯨꯛꯇꯤ ꯆꯪꯉꯅꯤ ꯑꯗꯨꯅ ꯃꯣꯗꯣ ꯊꯦꯡꯉꯛ ꯄꯗꯤ ꯌꯥꯔꯣꯏ ꯍꯥꯏ ꯑꯗꯣ ꯈꯪꯗꯦ ꯍꯣꯔꯦꯟ ꯍꯥꯏꯅꯔꯒꯗꯤ ꯌꯦꯡꯉꯅꯤ
ꯀꯌꯥꯝꯗꯤ ꯄꯥꯔꯒꯦ ꯑꯦꯛꯖꯥꯝꯒꯤ ꯄꯔꯤꯈ꯭ꯌꯥꯒꯤ
ꯑꯁ ꯑꯝꯇ ꯄꯥꯗꯤꯌꯦ ꯑꯩꯁꯦ ꯄꯥꯒꯦ ꯇꯧꯔꯝꯕꯅꯦꯕ ꯑꯗꯨꯗ ꯈꯪꯗꯕ ꯃꯌꯥꯝꯁꯤꯅ ꯁꯨꯝ ꯄꯥꯅꯤꯡꯉꯛꯇ꯭ꯔꯦ ꯑꯗꯩꯗꯤ ꯄꯥꯔꯤꯕ ꯈꯔꯁꯤꯁꯨ ꯁꯨꯝ ꯀꯥꯎꯁꯜꯂꯛꯑꯦ ꯀꯃꯥꯏꯟ ꯇꯧꯗꯣꯏꯅꯣ ꯈꯪꯗꯦ ꯄꯥꯈꯠꯄꯒꯨꯝ ꯀꯩꯒꯨꯝ ꯇꯧꯔꯒ ꯑꯩꯗꯤ ꯍꯟꯗꯛ ꯁꯤꯅ ꯑꯍꯥꯟꯕꯁꯨ ꯑꯣꯏꯗꯅ ꯑꯗꯨꯒꯤ ꯑꯁ ꯃꯊꯥꯖꯨ ꯌꯥꯝ ꯁꯥꯏ
ꯑꯗꯣ ꯊꯥꯗꯣꯏꯁꯦ ꯑꯅꯤ ꯊꯣꯛꯅ ꯊꯥꯗꯣꯏ ꯅꯠꯇ꯭ꯔꯣ ꯃꯌꯥꯝ ꯄꯨꯂꯞ ꯊꯥꯕ ꯑꯃꯒ ꯁꯕꯖꯦꯛꯀꯤ ꯊꯥꯕ ꯑꯃꯒ
ꯍꯣꯏ ꯑꯗꯨꯃꯥꯏꯅ ꯍꯥꯏꯌꯦ ꯑꯗꯣ ꯑꯩꯗꯤ ꯈꯪꯗꯤ
ꯑꯗꯨꯗꯤ ꯑꯔꯥꯟꯕ ꯈꯣꯠꯄꯗ ꯃꯥꯛ ꯀꯛꯄꯤꯗꯣ ꯇꯧꯕ꯭ꯔꯣ ꯃꯣꯏꯖꯦ
ꯑꯗꯨꯗꯤ ꯇꯧꯗꯕ ꯃꯥꯜꯂꯦ ꯑꯗꯨꯃꯥꯏꯅ ꯇꯧꯔꯗꯤ ꯑꯁ ꯀꯥꯏꯗꯩꯅꯣꯗ ꯑꯩꯗꯤ ꯃꯥꯛ ꯑꯝꯇ ꯐꯪꯉꯔꯣꯏ
ꯍꯣꯏ ꯑꯗꯨ ꯀꯛꯇ꯭ꯔꯕꯨꯗꯤ ꯐꯩꯌꯦ ꯀꯛꯑꯗꯤ ꯀꯥꯏꯗꯒꯤ ꯑꯥꯝ ꯍꯥꯏꯗꯤ ꯑꯝꯇ ꯐꯪꯗꯗꯅ ꯇꯣꯛꯑꯅꯤ
ꯍꯣꯏ ꯑꯗꯨ ꯀꯛꯇꯕꯁꯤꯅ ꯑꯈꯣꯏꯅ ꯈꯤꯇꯪ ꯍꯥꯏꯗꯤ ꯁꯨꯈꯪ ꯈꯪꯗꯕ ꯄꯣꯠ ꯑꯃ ꯍꯦꯛꯇ ꯇꯧꯁꯤꯟꯗꯧ ꯁꯔꯨꯛ ꯄꯨꯗꯤ ꯈꯔ ꯆꯤꯡꯅꯔꯞ ꯆꯤꯡꯅꯔꯞ ꯇꯧꯕꯗꯣ ꯑꯗꯨ ꯈꯣꯠꯂꯝꯃꯁꯨ ꯑꯗꯨꯝ ꯌꯥꯔꯦꯗꯅ ꯑꯗꯣ ꯃꯥꯛ ꯀꯛꯄꯤꯗꯨꯗꯤ ꯌꯦꯡꯉꯣ ꯑꯩꯈꯣꯏꯅ ꯆꯤꯡꯅꯕ ꯃꯥꯟꯕꯗꯨ ꯍꯦꯛꯇ ꯇꯧꯁꯟꯕ ꯌꯥꯗ꯭ꯔꯦ ꯃꯥꯔꯛꯇꯣ ꯑꯗꯨꯝ ꯀꯛꯈ꯭ꯔꯗꯣꯏꯅꯤꯅ
ꯍꯣꯏ ꯑꯗꯣ ꯎꯝ ꯅꯪꯅ ꯑꯗꯨꯗꯣ ꯊꯥ ꯂꯣꯏꯔ ꯈꯜꯂꯛꯑꯗꯤ ꯅꯣꯏꯁꯤ ꯃꯅꯤꯄꯨꯔꯗ ꯇꯝꯐꯝ ꯂꯩꯕ꯭ꯔꯣ ꯅꯠꯇ꯭ꯔꯒ ꯃꯄꯥꯟꯂꯣꯝꯗ ꯇꯝꯗꯣꯏꯔꯣ
ꯑꯈꯣꯏꯒꯤ ꯁꯕꯖꯦꯛꯁꯤꯒꯤꯗꯤꯗꯤꯅꯦ ꯑꯥ ꯃꯈꯥ ꯇꯝꯗꯕꯁꯦ ꯁꯤꯗ ꯇꯝꯐꯝ ꯂꯩꯇꯦꯕ ꯃꯄꯜ ꯂꯝꯗ ꯆꯠꯂꯒ ꯇꯝꯗꯣꯏꯅꯦ ꯑꯗꯣ ꯃꯄꯥꯟ ꯂꯝꯗ ꯍꯥꯏꯔꯁꯨ ꯍꯥꯏꯗꯤ ꯎꯝ ꯌꯨꯅꯤꯚꯔꯁꯤꯇꯤ ꯄꯨꯜꯂꯞꯇ ꯇꯝꯕꯗꯤ ꯌꯥꯗꯦ ꯌꯨꯅꯤꯚꯔꯁ ꯁꯤ ꯈꯔ ꯈꯛꯇꯅꯦꯕ ꯑꯁꯤꯒꯤ ꯀꯣꯔꯁꯁꯦ ꯍꯥꯡꯉꯤꯁꯦ
ꯎꯝ
ꯑꯗꯨꯅ ꯎꯝ ꯑꯗꯨꯗ ꯊꯥꯖꯜꯂ ꯌꯦꯡꯗꯣꯏꯅꯦ
ꯑꯗꯣ ꯅꯪ ꯁꯤ ꯈꯜꯂꯛꯇ꯭ꯔꯁꯨ ꯅꯪ ꯑꯇꯣꯞꯄ ꯊꯕꯛꯇꯤ ꯇꯧꯒꯦ ꯀꯥꯏ ꯈꯟꯕ꯭ꯔꯣ
ꯍꯣꯏ ꯑꯩꯁꯨ ꯁꯨꯝ ꯁꯤ ꯈꯜꯂꯛꯇ꯭ꯔꯗꯤ ꯑꯇꯣꯞꯄ ꯍꯧꯖꯤꯛꯇꯤ ꯄ꯭ꯔꯥꯏꯚꯦꯠꯇ ꯑꯣꯏꯔꯣ ꯑꯃꯗ ꯑꯣꯏꯔꯣ ꯊꯕꯛꯇꯣ ꯇ꯭ꯔꯥꯏ ꯇꯧꯁꯟꯒꯦ ꯇꯧꯕ ꯍꯥꯏꯗꯤ ꯐ꯭ꯔꯤꯗ ꯁꯨꯝ ꯂꯩꯔꯒ ꯃꯇꯝꯖꯦ ꯃꯥꯡꯉꯤꯗꯅ ꯑꯗꯩꯗꯤ ꯑꯗꯨꯝ ꯏꯁꯥꯒꯤ ꯅꯣꯂꯦꯖꯁꯨ ꯍꯦꯟꯒꯠꯍꯧꯗ꯭ꯔꯦ ꯐ꯭ꯔꯤꯗ ꯁꯨꯝ ꯂꯩꯁꯟꯒ꯭ꯔꯗꯤ ꯌꯨꯝꯗ ꯁꯨꯝ ꯂꯩꯔꯗꯤ ꯑꯩꯗꯤ ꯏꯁꯥꯗꯣ ꯀꯩꯝꯇ ꯈꯪ ꯍꯩꯕꯗꯣ ꯂꯩꯔꯔꯣꯏ ꯑꯗꯨꯅ ꯃꯄꯥꯟ ꯈꯤꯇꯪ ꯊꯣꯛꯑꯗꯤ ꯅꯣꯂꯦꯖꯁꯨ ꯍꯦꯟꯒꯠꯂꯅꯤ ꯒ꯭ꯌꯥꯟ ꯂꯧꯁꯤꯡꯁꯨ ꯃꯌꯥꯝ ꯍꯦꯟꯒꯠꯂꯅꯤꯗꯅ
ꯑꯗꯣ ꯅꯣꯏ ꯍꯟꯇꯛ ꯊꯕꯛ ꯈꯜꯂꯦ ꯀꯥꯏ ꯍꯥꯏꯅꯈꯤꯕꯗꯨꯗꯤ ꯅꯪ ꯆꯪꯗ꯭ꯔꯕꯣ ꯑꯗꯣ
ꯑꯩꯗꯣ ꯈꯜꯂꯛꯑꯦ ꯑꯗꯨꯒ ꯑꯩꯅ ꯆꯪꯒꯦ ꯇꯧꯕꯁꯦ ꯑꯩꯗꯣ ꯑꯇꯣꯞꯄ ꯑꯃꯨꯛ ꯌꯦꯡꯅꯤꯡꯉꯛꯑꯕ ꯃꯣꯏꯒꯤꯗꯣ ꯄꯩꯁꯥꯁꯨ ꯈꯔꯗꯤ ꯄꯤꯛꯑꯦ ꯑꯗꯨ ꯄꯤꯛꯑꯁꯨ ꯇꯧꯁꯦꯔꯥ ꯈꯜꯂꯝꯕꯅꯤ ꯑꯗꯣ ꯃꯐꯝꯗꯨꯁꯨ ꯌꯥꯝꯅ ꯁꯤꯇꯤꯗꯒꯤ ꯂꯥꯞꯄꯦ ꯍꯥꯏꯔꯛꯑꯕ ꯑꯗꯨꯅ ꯆꯠꯊꯣꯛ ꯆꯠꯁꯤꯟ ꯕꯔꯥ ꯑꯗꯨꯗꯁꯨ ꯄꯩꯁꯥꯁꯦ ꯌꯥꯝ ꯆꯪꯒ꯭ꯔꯅꯤꯒꯤ ꯃꯄꯥꯟ ꯂꯝꯗ ꯂꯩꯕ ꯍꯥꯏꯁꯤꯗꯤ ꯄꯩꯁꯥꯗꯣ ꯌꯥꯝ ꯆꯪꯉꯤꯗꯅ ꯑꯗꯨꯅ ꯌꯨꯝꯗꯒꯤ ꯄꯩꯁꯥ ꯑꯃꯨꯛ ꯊꯥꯅꯔꯛꯄꯗꯨꯗꯤ ꯊꯕꯛ ꯇꯧꯔꯤ ꯍꯥꯏꯔꯒ ꯑꯗꯨꯗꯤ ꯅꯨꯡꯉꯥꯏ ꯆꯦ ꯖꯤꯅꯥ ꯑꯗꯨꯅ ꯄꯩꯁꯥꯗꯣ ꯈꯤꯇꯪ ꯍꯦꯟꯒꯠꯄ ꯑꯇꯣꯞꯄ ꯑꯣꯏꯅ ꯌꯦꯡꯉꯒꯦ ꯇꯧꯅꯤ
ꯍꯣꯏ ꯃꯥꯁꯇ꯭ꯔꯁꯨ ꯂꯣꯏꯔꯕꯅꯤꯅ ꯐꯪꯉꯤ ꯊꯕꯛꯇꯨꯒ ꯑ ꯂꯣꯏꯔꯛꯏ ꯀ꯭ꯋꯥꯂꯤꯐꯤꯀꯦꯁꯟꯗꯨꯒ ꯆꯥꯟꯅꯔꯛꯇ꯭ꯔꯗꯤ ꯄꯩꯁꯥꯗꯣ ꯋꯥꯅꯤꯗꯅ ꯍꯥꯏꯗꯤ ꯇꯨꯋꯦꯜꯕ ꯂꯣꯏꯔꯛꯄ ꯃꯤꯒ ꯃꯥꯁꯇꯔ ꯂꯣꯏꯄ ꯃꯤꯒ ꯑꯝꯍꯥ ꯆꯞ ꯃꯥꯟꯅꯔꯗꯤ ꯑꯗꯨꯁꯨ ꯑꯃꯨꯛ ꯇꯪꯅꯤꯗꯅ
ꯍꯣꯏ ꯑꯈꯣꯏꯅ ꯄꯥꯏꯕꯗꯣ ꯑꯗꯨ ꯍꯥꯏꯗꯤ ꯑꯈꯣꯏꯅ ꯎꯝ ꯇꯝꯃꯛꯏꯕ ꯁꯕꯖꯦꯛ ꯑꯗꯨꯒꯤ ꯗꯤꯒ꯭ꯔꯤꯗꯨꯒꯤ ꯄꯩꯁꯥꯗꯣ ꯄꯤꯅꯤ ꯍꯥꯏꯔꯗꯤ ꯆꯪꯉꯁꯨ ꯌꯥꯕ
ꯎꯝ
ꯑꯗꯣ ꯑꯗꯣ ꯑꯝꯇ ꯇꯧꯗ꯭ꯔꯦ ꯃꯣꯏꯁꯤꯗꯤ ꯑꯗꯨꯅ
ꯇꯨ ꯑꯦꯛꯁꯄꯤꯔꯤꯌꯦꯟꯁ ꯂꯩꯇ꯭ꯔꯕꯨꯗꯤ ꯄꯩꯁꯥꯗꯣ ꯈꯤꯇꯪꯗꯤ ꯄꯤꯛꯅ ꯍꯧꯔꯝꯗꯧꯕ ꯃꯥꯜꯂꯦ
ꯍꯣꯏ ꯑꯦꯛꯁꯄꯤꯔꯌꯦꯟꯁ ꯍꯧꯗ꯭ꯔꯗꯤ ꯄꯩꯁꯥꯁꯦ ꯄꯤꯛꯅ ꯂꯣꯏꯅ ꯍꯧꯋꯦꯌꯦ ꯑꯗꯣ ꯑꯩꯒꯤ ꯏꯃꯥꯟꯅꯕꯤ ꯑꯃ ꯇꯧꯕꯗꯨꯗꯤ ꯃꯥꯁꯦ ꯐ꯭ꯔꯦꯁꯔ ꯑꯣꯏꯔꯁꯨ ꯑꯗꯨꯝ ꯄꯩꯁꯥꯗꯣ ꯈꯔ ꯆꯥꯎꯋꯦ ꯍꯥꯏꯌꯦꯕ ꯑꯗꯨꯅ ꯃꯥꯒꯤ ꯃꯐꯝꯗ ꯌꯦꯡꯁꯤꯔꯥꯗ ꯇꯧꯕꯅꯦ ꯍꯥꯏꯗꯤ ꯈꯣꯏꯒꯤꯗꯣ ꯄꯩꯁꯥꯗꯣ ꯈꯔ ꯄꯤꯛꯑꯕ ꯑꯗꯒꯤ ꯃꯣꯏꯒꯤ ꯐꯟ ꯃꯌꯥꯝ ꯑꯃ ꯀꯛꯍꯧꯕꯗꯁꯨ ꯄꯩꯁꯥꯗꯣ ꯐꯪꯅꯕꯗꯣ ꯌꯥꯝ ꯂꯩꯔꯔꯣꯏꯗꯕ
ꯃꯅꯤꯄꯨꯔꯒ ꯃꯄꯥꯟꯂꯣꯝꯒꯗꯤ ꯃꯅꯤꯄꯨꯔꯗꯕꯨꯗꯤ ꯄꯩꯁꯥ ꯄꯤꯛꯑꯁꯨ ꯂꯩꯐꯝ ꯆꯥꯐꯝꯒꯤꯗꯤ ꯑꯃꯨꯛ ꯇꯪꯗꯤ ꯐꯩꯗꯅ
ꯍꯣꯏ
ꯑꯁꯣꯝꯗꯗꯤ ꯍꯣꯏ ꯑꯗꯣ ꯃꯅꯤꯄꯨꯔꯖꯦ ꯊꯕꯛ ꯐꯪꯕꯖꯦ ꯍꯧꯖꯤꯛꯁꯦ ꯄꯩꯁꯥꯗꯣ ꯌꯥꯝ ꯄꯤꯛꯄꯅꯤꯅ ꯑꯃꯨꯛ ꯇꯧꯅꯤꯡꯉꯝꯃꯔꯣꯏ ꯑꯗꯨꯁꯨ ꯑꯃꯨꯛ
ꯎꯝ ꯍꯣꯏ ꯌꯨꯝꯗ ꯁꯨꯝ ꯂꯩꯔꯒ ꯊꯕꯛ ꯑꯗꯨꯃꯥꯏꯅ ꯃꯣꯏꯒꯤ ꯇꯣꯂꯣꯞꯇꯨꯇ ꯄꯤꯅꯤ ꯍꯥꯏꯔꯗꯤ ꯈꯔ ꯐꯕ
ꯍꯣꯏ ꯃꯅꯤꯄꯨꯔ ꯊꯕꯛꯇꯗꯤ ꯋꯥꯁꯨ ꯋꯥꯏ ꯑꯧꯗꯨꯗꯩꯒꯤ ꯁꯔꯀꯥꯔꯒꯤ ꯊꯕꯛ ꯍꯥꯏꯔꯣ ꯄꯩꯁꯥꯃꯨꯛ ꯅꯝꯁꯤꯟꯕꯁꯨ ꯗꯔꯀꯥꯔ ꯂꯩꯔꯦ
ꯍꯣꯏ ꯑꯗꯨꯅꯦ ꯑꯁ ꯑꯦꯛꯖꯥꯝ ꯍꯦꯛ ꯂꯣꯏꯈꯤꯕꯗꯒꯤ ꯃꯊꯥ ꯑꯗꯨꯝ ꯁꯥꯔꯦ ꯀꯃꯥꯏꯅ ꯇꯧꯗꯣꯏꯅꯣ ꯈꯟꯕꯗ
ꯑꯇꯣꯞꯄ ꯑꯦꯛꯖꯥꯝꯒꯨꯝꯕ ꯊꯥꯕꯒꯤ ꯀꯣꯆꯤꯡꯒꯗꯤ ꯌꯥꯎꯅꯤꯡꯗ꯭ꯔꯣ ꯅꯪ
ꯑꯩꯁꯦ ꯑꯗꯨꯒꯤꯁꯦ ꯌꯦꯡꯁꯤꯔꯥ ꯇꯧꯔꯝꯕꯅꯦ ꯑꯗꯣ ꯃꯣꯏꯒꯤꯗꯣ ꯑꯩꯅ ꯍꯪꯅꯔꯨꯕꯗ ꯍꯟꯗꯛ ꯞꯦꯁ ꯀꯤꯗꯤ ꯂꯣꯏꯒ꯭ꯔꯦ ꯃꯇꯝꯗꯣ ꯍꯧꯖꯤꯟꯒ꯭ꯔꯦ ꯑꯗꯨꯅ ꯃꯊꯪꯒꯤꯗꯒꯤ ꯑꯣꯏꯅ ꯌꯥꯎꯔꯣ ꯑꯗꯨꯃꯥꯏꯅꯁꯨ ꯍꯥꯏꯔꯛꯑꯦ
ꯑꯣ ꯍꯥꯏꯗꯤ ꯁ꯭ꯋꯥꯏꯗ ꯃꯅꯤꯄꯨꯔꯗꯗꯤ ꯑꯗꯨꯝꯕ ꯑꯦꯛꯖꯥꯝꯒꯤꯁꯨ ꯃꯌꯥꯝ ꯂꯩꯗꯅ ꯊꯥ ꯇꯔꯨꯛ ꯇꯧꯕ ꯃꯥꯄꯟ ꯇꯧꯕ
ꯍꯣꯏ
ꯍꯣꯠꯅꯕꯕꯨ ꯉꯝꯅꯤ ꯍꯥꯏꯔꯗꯤ ꯑꯗꯨꯗ ꯌꯥꯎꯁꯜꯂꯒ ꯄꯩꯁꯥ ꯇꯤꯡꯗꯕꯤ ꯑꯦꯛꯖꯥꯝ ꯈꯜꯂꯒ ꯆꯪꯕꯅꯗꯤ ꯁ꯭꯭ꯔꯀꯥꯔꯒꯤ ꯊꯕꯛꯁꯨ ꯑꯣꯏꯔꯦ ꯇꯣꯂꯣꯞꯁꯨ ꯆꯥꯎꯔꯦ ꯋꯥꯁꯨ ꯋꯥꯗ꯭ꯔꯦ ꯑꯗꯨꯅꯗꯤ ꯐꯕ
ꯍꯣꯏ ꯑꯗꯨꯅꯕꯨꯗꯤ ꯐꯔꯤꯅꯦ ꯑꯗꯣ ꯑꯁ ꯈꯪꯗꯦꯗ ꯅꯍꯥꯟꯋꯥꯏ ꯑꯉꯥꯡ ꯑꯣꯏꯔꯤꯉꯩ ꯃꯇꯝꯗꯣ ꯑꯗꯨꯝ ꯑꯣꯏꯅꯤꯡꯗ꯭ꯔꯣ
ꯑꯣꯏꯅꯤꯡꯉꯦ ꯑꯦꯝ ꯌꯨꯒꯤꯁꯨ ꯍꯟꯗꯛ ꯃꯣꯏ ꯑꯦꯁ ꯁꯤ ꯑꯣ ꯕꯤ ꯁꯤꯒꯤ ꯀꯧꯕꯗꯣ ꯊꯥꯖꯤꯜꯂꯣꯏꯗ꯭ꯔꯣ ꯅꯪ
ꯊꯥꯖꯟꯗꯣꯏꯅꯦ ꯑꯗꯨꯒꯤꯗꯣ ꯅꯪ ꯊꯥꯖꯟꯒ꯭ꯔꯥꯕꯣ
ꯊꯥꯖꯤꯟꯗꯔꯤ ꯂꯥꯁ ꯗꯦꯠꯄꯨꯗꯤ ꯗꯦꯠ ꯇꯦꯟ ꯍꯥꯏꯕꯅꯦ ꯑꯗꯨꯒ ꯃꯣꯏ ꯑꯦꯛꯖꯥꯝꯅ ꯇꯔꯥꯃꯥꯄꯟꯗ ꯂꯩꯕꯅꯤ
ꯑꯣ ꯊꯥꯖꯜꯂꯗꯤ ꯄꯨꯟꯅ ꯊꯥꯖꯟꯃꯤꯟꯅꯁꯦ ꯏꯕꯥꯅꯤ
ꯊꯛꯖꯤꯟꯁꯦ ꯃꯣꯏꯒꯤ ꯗꯣꯀꯨꯃꯦꯟ ꯆꯪꯕꯁꯦ ꯏꯟꯀꯝ ꯁꯥꯔꯇꯤꯐꯤꯀꯦꯠ ꯆꯪꯕꯅꯦ ꯆꯍꯤ ꯑꯃ ꯐꯥꯗ꯭ꯔꯤꯕ
ꯎꯝ
ꯑꯦꯁ ꯁꯤ ꯁꯥꯔꯇꯤꯐꯤꯀꯦꯠꯁꯨ ꯆꯍꯤ ꯑꯃ ꯐꯥꯗ꯭ꯔꯤꯕ ꯑꯗꯨꯃꯥꯏꯅ ꯆꯪꯕꯅꯦ ꯑꯗꯨꯒ ꯃꯣꯏꯒꯤ ꯄꯩꯁꯥ ꯆꯪꯕꯗꯣ ꯂꯨꯄꯥ ꯆꯅꯤ ꯆꯪꯕꯅꯦ ꯊꯥꯖꯤꯟꯕꯒꯤ
ꯑꯣ ꯑꯗꯨ ꯊꯥꯖꯤꯜꯂꯒ ꯌꯦꯡꯁꯦ ꯃꯣꯏꯒꯤ ꯑꯦꯛꯖꯥꯝꯁꯤꯗꯅ ꯀꯩ ꯀꯩ ꯍꯪꯉꯛꯇꯣꯏ ꯖꯥꯠꯅꯣ
ꯑꯦꯛꯖꯥꯝꯁꯦ ꯑꯅꯤ ꯊꯣꯛꯄꯅꯦ ꯍꯥꯏꯗꯤ ꯑꯦꯁ ꯑꯦꯁ ꯁꯤ ꯑꯃꯒ ꯌꯨ ꯄꯤ ꯑꯦꯁ ꯁꯤꯒ ꯌꯨ ꯄꯤ ꯑꯦꯁ ꯁꯤꯒꯤꯗꯤ ꯃꯣꯏꯒꯤ ꯑꯗꯨ ꯁꯤꯂꯦꯕꯁ ꯇꯩ ꯍꯪꯉꯛꯑꯅꯤ ꯑꯗꯨꯒ ꯑꯦꯁ ꯑꯦꯁ ꯁꯤꯒꯤꯅ ꯔꯤꯖꯅꯤꯡ ꯀꯩꯀꯥꯗꯣ ꯑꯗꯨꯃꯥꯏꯅ ꯂꯣꯏꯅ ꯍꯪꯉꯦ ꯍꯥꯏꯕꯅꯤ
ꯑꯣ ꯑꯁ ꯑꯗꯨꯗꯤ ꯑꯃꯨꯛ ꯂꯥꯏꯔꯤꯛꯁꯦ ꯄꯥꯗ꯭ꯔꯗꯤ ꯌꯥꯔꯣꯏꯗ꯭ꯔꯤꯅꯦ
ꯌꯥꯔꯣꯏ ꯑꯗꯣ ꯀꯩꯁꯨ ꯌꯥꯝꯅ ꯂꯨꯗꯦ ꯍꯥꯏꯌꯦ ꯃꯃꯥꯡꯗ ꯏꯃꯥꯟꯕꯤ ꯊꯥꯕꯗꯣ ꯑ ꯃꯥ ꯀꯩꯁꯨ ꯄꯥꯗꯦ ꯍꯥꯏ ꯑꯗꯨꯑꯣꯏꯁꯨ ꯑꯗꯨꯝ ꯈꯜꯂꯛꯑꯦ ꯍꯥꯏ ꯅꯨꯄꯤꯒꯤꯁꯨ ꯇꯣꯉꯥꯟꯅ ꯔꯤꯖꯥꯕ ꯇꯧꯔ ꯊꯝꯃꯦ ꯍꯥꯏꯌꯦꯕ ꯃꯣꯏꯗꯣ
ꯑꯁ ꯈꯪꯗꯦꯗ ꯍꯧꯖꯤꯛꯁꯦ ꯀꯝꯄꯤꯇꯤꯇꯤꯚ ꯌꯥꯝ ꯋꯥꯡꯉꯃꯤꯅ ꯂꯥꯏꯔꯤꯛꯁꯨ ꯄꯥꯗꯕ ꯌꯥꯗꯦ
ꯃꯥꯟꯅꯦ ꯑꯩꯈꯣꯏꯅ ꯇꯧꯗ꯭ꯔꯤꯀꯥꯟꯗꯗꯤ ꯍꯦꯛꯇ ꯅꯦꯝꯃꯝꯃꯦ ꯃꯤꯅ ꯊꯕꯛ ꯄꯪꯐꯝ ꯐꯪꯅ ꯑꯩꯈꯣꯏꯅꯕꯨ ꯇꯧꯒꯦꯅ ꯆꯪꯉꯨꯕ ꯊꯕꯛꯁꯦ ꯗꯥꯎꯁꯨ ꯌꯥꯗꯦ ꯄꯠꯁꯨ ꯄꯠꯂꯦ ꯂꯣꯏꯅ
ꯍꯣꯏ ꯗꯥꯎꯁꯤꯁꯨ ꯁꯨꯛꯌꯥ ꯌꯥꯗꯦ ꯀꯃꯥꯏꯅ ꯇꯧꯔꯤꯅꯣ ꯈꯪꯗꯦ
ꯎ ꯑꯗꯨꯒꯤꯗꯣ ꯊꯥꯖꯤꯜꯂꯒ ꯌꯦꯡꯉꯁꯦ ꯃꯣꯏꯗꯤ ꯇꯣꯉꯥꯟꯅ ꯊꯥꯒꯤꯁꯨ ꯄꯩꯁꯥ ꯐꯪꯕꯅꯦꯕ ꯑꯗꯨ ꯇꯝꯕꯒꯤ ꯂꯤꯁꯤꯡ ꯃꯔꯤ ꯃꯔꯤ ꯊꯥ ꯆꯍꯤ ꯑꯃ ꯇꯝꯃꯗꯤ ꯂꯤꯁꯤꯡ ꯅꯤꯐꯨ ꯅꯤꯄꯥꯟ ꯇꯥꯔꯅꯤ ꯑꯗꯨꯒ ꯑꯦꯁ ꯑꯦꯁ ꯁꯤꯅ ꯊꯥ ꯃꯥꯄꯟ ꯑꯣꯏꯕꯅꯦꯕ ꯑꯗꯨꯒ ꯂꯤꯁꯤꯡ ꯃꯔꯤ ꯃꯔꯤꯗꯤ ꯐꯪꯕ
ꯃꯣꯏꯒꯤꯗꯣ ꯇꯝꯕꯒꯤ ꯐꯤꯗꯤ ꯑꯝꯇ ꯄꯤꯔꯣꯏꯗ꯭ꯔꯣ ꯑꯩꯈꯣꯏꯅ
ꯄꯤꯔꯣꯏ ꯃꯣꯏꯅ ꯑꯩꯈꯣꯏꯒꯤ ꯊꯥꯖꯤꯟꯕ ꯀꯥꯟꯗ ꯕꯦꯡꯒꯤ ꯆꯦ ꯆꯥꯡꯗꯣ ꯍꯥꯞꯆꯤꯜꯂꯅꯤ ꯑꯗꯨꯒ ꯑꯗꯨꯒꯤ ꯄꯩꯁꯥ ꯊꯤꯕꯒꯤ ꯀꯣꯆꯤꯡ ꯇꯧꯕꯒꯤ ꯄꯩꯁꯥꯗꯣ ꯁꯦꯟꯇꯔꯗꯒꯤ ꯊꯥꯗꯔꯛꯑꯅꯤ ꯑꯩꯈꯣꯏꯗ ꯑꯗꯨꯒ ꯑꯩꯈꯣꯏꯅ ꯑꯃꯨꯛ ꯃꯣꯏ ꯍꯧꯖꯤꯛꯀꯤ ꯁꯦꯟꯇꯔꯗꯨꯗ ꯄꯤꯈꯠꯇꯣꯏꯕ ꯄꯩꯁꯥꯗꯣ ꯑꯃꯨꯛ ꯅꯨꯃꯤꯠ ꯇꯔꯥꯃꯉꯥꯅꯤ ꯃꯅꯨꯡꯗ
ꯑꯣ ꯅꯪ ꯍꯧꯖꯤꯛ ꯁꯤ ꯑꯦꯛꯖꯥꯝ ꯆꯠꯇꯣꯏꯁꯦ ꯆꯥꯛ ꯆꯥꯔꯒ ꯆꯠꯇꯣꯏꯔꯣ ꯆꯥꯗꯕꯤꯗ ꯆꯠꯂꯗꯣꯏꯔꯣ
ꯑꯩꯔꯣ ꯆꯥꯛ ꯈꯔ ꯆꯥꯁꯤꯜꯂꯒ ꯆꯠꯂꯅꯤ ꯑꯗꯨꯒ ꯍꯣꯔꯦꯟꯗꯤ ꯊꯦꯡꯗꯤ ꯊꯦꯡꯉꯅꯤꯗꯅ ꯄꯨꯡ ꯑꯍꯨꯝꯗꯩꯅꯤꯅ ꯑꯗꯨꯅ ꯄꯨꯡ ꯑꯗꯨꯗꯣ ꯉꯇꯥꯅ ꯁꯤꯗꯒꯤ ꯕꯥꯔꯣꯛ ꯈꯔ ꯍꯦꯜꯂꯛꯄꯗꯒꯤ ꯊꯣꯛꯑꯒ ꯑꯆꯥꯥꯄꯣꯠ ꯈꯔꯥ ꯆꯥꯁꯤꯜꯂꯒꯥ ꯑꯦꯛꯖꯥꯝꯗꯣ ꯐꯝꯃꯨꯔꯥ ꯍꯜꯂꯛꯂꯛꯀ‌ꯦ ꯇꯧꯕ ꯅꯪ ꯆꯥꯛ ꯆꯥꯔꯕꯣ
ꯑꯩꯁꯨ ꯆꯥꯛ ꯆꯥꯔꯦ ꯑꯗꯣ ꯑꯁ ꯑꯩꯗꯤ ꯍꯣꯔꯦꯟ ꯑꯦꯛꯖꯥꯝ ꯆꯪꯉꯝꯗꯥꯏꯗꯁꯨ ꯈꯔ ꯆꯥ ꯅꯠꯇ꯭ꯔꯥꯗꯤ ꯌꯥꯗꯧ ꯃꯥꯟꯗꯦ ꯑꯗꯨꯝ ꯑꯩꯗꯤ ꯆꯥꯛꯇꯣ ꯌꯥꯝ ꯂꯥꯝꯒꯜꯂꯦꯕ
ꯍꯣꯏ ꯏꯁꯤꯡ ꯕꯣꯇꯜ ꯑꯃꯁꯨ ꯄꯨꯁꯜꯂꫭ
ꯎ ꯎꯝ ꯍꯥꯏꯗꯤ ꯑꯩꯈꯣꯏꯒꯤꯗꯤ ꯍꯣꯁꯇꯦꯜꯒꯤ ꯆꯥꯛꯅꯤꯅ ꯌꯥꯝ ꯊꯨꯅꯁꯨ ꯃꯌꯦꯡ ꯇꯥꯏꯌꯦ ꯆꯥꯛꯁꯦ
ꯍꯣꯏ ꯑꯍꯥꯎꯕ ꯌꯥꯟꯗꯕꯒꯤ ꯑꯣꯏꯔꯝꯃꯅꯤ ꯑꯗꯨꯗꯤ
ꯎꯝ
ꯑꯦꯛꯖꯥꯝꯁꯤꯕꯨ ꯍꯣꯔꯦꯟ ꯃꯤ ꯀꯌꯥꯝ ꯊꯥꯗꯣꯏꯖꯥꯠꯅꯣ ꯅꯣꯏꯒꯤ ꯄꯦꯄꯔꯒꯤꯗꯤ ꯃꯤ ꯀꯌꯥꯝ ꯊꯥꯒꯦ
ꯑꯩꯈꯣꯏꯒꯤꯗꯤ ꯃꯤ ꯌꯥꯝ ꯌꯥꯝꯗꯦ ꯍꯥꯏꯕꯅꯦ ꯍꯥꯏꯗꯤ ꯑꯩꯈꯣꯏꯒꯤ ꯀꯣꯔꯁꯁꯦ ꯑꯅꯧꯕ ꯑꯣꯏꯕꯒꯤꯅꯦ
ꯎꯝ
ꯃꯤ ꯌꯥꯝ ꯌꯥꯝꯕꯗꯤ ꯑꯣꯏꯗꯦ
ꯑꯣ ꯃꯅꯤꯄꯨꯔꯗ ꯅꯣꯏ ꯈꯇꯪ ꯑꯗꯨꯗ ꯍꯥꯡꯕ ꯑꯣꯏꯗꯣꯏꯔꯣ
ꯍꯣꯏ ꯑꯩꯈꯣꯏꯒꯤ ꯌꯨꯅꯤꯚꯔꯁꯤꯇꯤꯁꯦ ꯁꯤ ꯈꯛꯇꯗ ꯍꯥꯡꯕꯅꯦ ꯑꯇꯣꯞꯄꯗ ꯀꯔꯤꯝ ꯍꯥꯡꯗ꯭ꯔꯤ
ꯑꯗꯨꯒꯤꯗꯤ ꯃꯤꯗꯣ ꯌꯥꯝꯗꯕꯅꯤꯅ ꯆꯥꯟꯁꯄꯨꯗꯤ ꯂꯩ ꯈꯜꯂꯛꯄꯒꯤ ꯈꯔ ꯄꯥꯔꯗꯤ
ꯍꯣꯏ ꯈꯔ ꯄꯥꯔꯗꯤ ꯑꯗꯨꯃꯥꯏꯅ ꯆꯥꯟꯁꯇꯤ ꯂꯩꯕꯅꯤ ꯑꯗꯣ ꯑꯩꯈꯣꯏꯅ ꯁꯨꯛꯄꯥ ꯄꯥꯕꯤꯗꯕ
ꯑꯗꯨꯒꯤꯅꯦ ꯑꯁ ꯄꯥꯔꯤꯕ ꯈꯔꯁꯤꯁꯨ ꯑꯃꯨꯛ ꯀꯥꯎꯈ꯭ꯔꯦ
ꯎꯝ ꯍꯣꯏ ꯑꯗꯨꯕꯨꯗꯤ ꯇꯝꯃꯛꯈꯤꯕ ꯃꯌꯥꯝꯗꯨꯗꯩ ꯍꯪꯉꯛꯇꯣꯏꯅꯤꯅ ꯈꯤꯇꯪꯕꯨꯗꯤ ꯂꯥꯏꯔꯅꯤ ꯃꯥꯒꯤ ꯄꯦꯄꯔꯗꯨꯒꯤ ꯑꯣꯏꯅꯗꯤ ꯑꯗꯨ ꯑꯇꯣꯞꯄꯗꯨꯗꯤ ꯑꯪꯀꯥ ꯍꯣꯠꯄ ꯀꯩꯀꯥ ꯌꯧꯔꯛꯄꯗꯨꯗꯤ ꯈꯤꯇꯪꯗꯤ ꯂꯨꯔꯅꯤ
ꯍꯣꯏ ꯑꯗꯨꯅꯦ ꯑꯁ ꯑꯗꯨꯒꯨꯝꯕ ꯑꯪꯀꯥꯒꯨꯝꯕꯁꯤꯗꯤ ꯑꯩ ꯁꯨꯡꯍꯩ ꯍꯩꯇꯦ ꯀꯃꯥꯏꯅ ꯇꯧꯗꯣꯏꯅꯣ ꯈꯪꯗꯦ
ꯍꯣꯏ ꯑꯪꯀꯥ ꯍꯣꯠꯄꯥ ꯁꯤꯗꯅꯤ ꯍꯥꯏꯗꯤ ꯑꯩꯈꯣꯏꯁꯨ ꯀꯌꯥ ꯑꯗꯨꯝꯕꯗꯣ ꯇꯝꯃꯛꯇꯕꯅꯤꯅ ꯀꯣꯆꯤꯡ ꯌꯥꯎꯔꯒ ꯇꯝꯕ ꯑꯣꯏꯗꯤ ꯐꯕ ꯈꯔꯥ
ꯎꯝ ꯁꯨꯃꯥꯏꯅ ꯀꯝꯄꯤꯇꯤꯇꯤꯞ ꯑꯦꯛꯖꯥꯝ ꯊꯥꯔꯛꯄꯗꯗꯤ ꯑꯪꯀꯥ ꯍꯣꯠꯄꯁꯦ ꯑꯩꯈꯣꯏꯅ ꯌꯥꯝ ꯄ꯭ꯔꯦꯛꯇꯤꯁ ꯇꯧꯔꯒ ꯏꯁꯄꯤꯠꯇꯨ ꯈꯔꯥ ꯊꯨꯕ ꯑꯃꯁꯨ